ꯑꯥ ꯇꯥꯏꯌꯦ ꯇꯥꯏꯌꯦ ꯅꯨꯡꯉꯥꯏꯔꯤꯀꯣ
ꯑ ꯅꯨꯡꯉꯥꯏꯔꯤꯌꯦ
ꯀꯩꯗꯧꯔꯤꯅꯣ
ꯑꯩ ꯍꯧꯖꯤꯛꯇꯤ ꯁꯨꯝ ꯂꯩꯌꯦꯗ
ꯑꯣ ꯆꯥꯛ ꯏꯟꯖꯥꯡ ꯊꯣꯡꯉꯕꯣ
ꯆꯨꯝꯗ꯭ꯔꯤꯌꯦ ꯍꯧꯖꯤꯛꯇꯤ ꯈꯔ ꯉꯟꯕꯅꯤꯅ
ꯑꯣ ꯅꯪꯅ ꯊꯣꯡꯗꯣꯏꯔꯣ
ꯍꯣꯏ ꯄꯨꯡ ꯇꯔꯨꯛ ꯃꯥꯈꯥꯏ ꯇꯥꯔꯗꯤ ꯊꯣꯡꯅꯤ
ꯁꯦꯁ
ꯑꯁ ꯅꯠꯇꯦꯗ ꯏꯊꯟꯗ ꯂꯩꯕꯒꯤ ꯎꯄꯥꯏ ꯂꯩꯇꯕꯤꯗ
ꯑꯣ
ꯅꯣꯏꯗꯤ ꯊꯣꯡꯗ꯭ꯔꯣ ꯍꯥꯏꯁꯦ
ꯏꯃꯥ ꯏꯃꯥ ꯍꯣꯏ ꯊꯣꯡꯉ ꯂꯩ
ꯑꯣ ꯌꯨꯝꯗ ꯂꯩꯕ ꯅꯣꯏꯗꯤ
ꯎꯝ
ꯑꯣ ꯑꯣ ꯅꯣꯏꯗꯤ ꯌꯨꯝꯗ ꯂꯩꯕ ꯐꯪꯗ꯭ꯔꯦ ꯑꯗꯨꯗꯤ
ꯍꯥ
ꯑꯩꯈꯣꯏꯗꯤ ꯌꯨꯝꯗ ꯂꯩꯕ ꯐꯪꯗ꯭ꯔꯦ ꯑꯗꯨꯒꯤ
ꯍꯣꯏꯅꯤꯗ ꯅꯨꯄꯤꯍꯣꯏꯗꯤ ꯃꯣꯏ ꯌꯨꯝꯗ ꯂꯩꯕ ꯃꯇꯝ ꯂꯩꯇꯕꯅꯤ
ꯎꯝ
ꯈꯔ ꯀꯩꯅꯣ ꯆꯍꯤ ꯁꯣꯏꯗꯤ ꯑꯃꯨꯛ ꯆꯦꯟꯈ꯭ꯔꯅꯤ
ꯑꯩ ꯉꯜꯂꯤꯗ ꯑꯗꯨꯏꯗ
ꯑꯗꯨ ꯋꯥꯔꯤꯗꯣ
ꯍꯥ ꯍꯥ ꯍꯥ ꯆꯥꯛ ꯆꯥꯛ ꯊꯣꯡꯔꯕꯣ ꯅꯣꯏꯗꯤ ꯍꯥꯏꯕꯗꯤ ꯅꯪ ꯅꯠꯇꯕꯤꯗ ꯅꯣꯏ ꯃꯃꯥꯗꯤ
ꯈꯔ ꯉꯁꯤ ꯈꯔ ꯊꯦꯉꯦ ꯂꯧ ꯆꯠꯄꯒꯤ
ꯑꯣ ꯑꯩ ꯅꯨꯡꯉꯥꯏꯅ ꯅꯣꯏ ꯂꯧ ꯆꯠꯂꯗꯤ
ꯍꯥꯥ
ꯅꯨꯡꯉꯥꯏꯌꯦꯅ ꯂꯥꯎ ꯆꯠꯄ ꯐꯪꯉꯗꯤ
ꯎꯝ ꯋꯥꯕ
ꯎꯝ ꯆꯠ ꯑꯩꯗꯤ ꯆꯠꯅꯤꯡꯕꯅꯦ ꯑꯗꯣ ꯆꯠꯄ ꯐꯪꯗ꯭ꯔꯦ
ꯑꯦ ꯂꯧ ꯆꯠꯅꯤꯡꯕ꯭ꯔꯥ
ꯍꯣꯏ ꯌꯨꯝꯗꯗꯤ ꯂꯩꯕꯅꯦ ꯆꯠꯄ ꯐꯪꯒꯅꯤ ꯑꯗꯨꯕꯨ ꯌꯨꯝ ꯆꯠꯄ ꯌꯥꯗꯕꯤꯒꯤꯀꯣ
ꯑꯥ ꯂꯧꯕꯨ ꯆꯠꯅꯤꯡꯉꯗꯤ ꯂꯥꯛꯑꯣꯅ ꯆꯠꯃꯤꯟꯅꯔꯁꯤꯅ ꯑꯩꯁ ꯀꯥꯏꯗꯦ ꯀꯥꯏꯗꯦ
ꯁꯤꯡꯕ
ꯍꯝ ꯍꯝ ꯍꯝ
ꯆꯠꯅꯤꯡꯉꯒ ꯂꯩꯕꯅꯤꯅ
ꯎꯝ ꯂꯧ ꯆꯄꯗꯣ ꯀꯩꯅꯣ ꯚ꯭ꯌꯨꯗꯨꯁꯨ ꯀꯣ ꯌꯥꯝ ꯅꯨꯡꯉꯥꯏꯕꯅꯦ
ꯂꯥꯏꯔꯤꯛ ꯄꯥꯕꯗꯒꯤ ꯚ꯭ꯌꯨ ꯂꯥꯏꯔꯤꯛ ꯄꯥꯕꯗꯒꯤ ꯚꯌꯨ ꯌꯦꯡꯕꯅ ꯈꯔ ꯅꯨꯡꯉꯥꯏꯗ꯭ꯔꯣ
ꯑꯗꯨꯅꯤ ꯊꯔꯛꯀꯦ ꯅꯪꯉꯣꯟꯗ ꯑꯃꯨꯛ ꯋꯥꯠꯆꯦꯄꯇꯀꯣ
ꯍꯥ
ꯑꯦꯕꯗꯨ
ꯔꯕ ꯔꯦꯟꯕꯣ ꯉꯁꯤ ꯊꯣꯛ ꯀ꯭ꯔꯣ ꯅꯣꯏꯗꯤ ꯁꯨꯝ ꯅꯣꯡ ꯆꯨꯕ꯭ꯔꯣ
ꯍꯧꯖꯤꯛꯇꯤ ꯐꯈ꯭ꯔꯦꯗ ꯑꯗꯣ
ꯍꯥꯏꯕꯗꯤ ꯉꯁꯤ ꯍꯥꯏꯕ ꯑꯣ ꯑꯣ ꯑꯣ ꯑꯣ ꯑꯩ ꯕꯖꯥꯔꯗ ꯂꯩꯕꯀꯣ
ꯑꯣ
ꯑꯡ ꯑꯡ ꯍꯥꯏꯕꯗꯤ ꯎꯝ ꯍꯧꯖꯤꯛ ꯅꯠꯇꯕ ꯍꯧꯖꯤꯛꯇꯤ ꯅꯠꯇꯦꯕ ꯑꯩ ꯕꯖꯥꯔꯗ ꯂꯩꯔꯤꯉꯥꯏꯗꯨꯀꯣ
ꯑꯥ
ꯕꯖꯥꯔꯗꯗꯤ ꯅꯣꯡꯇ ꯆꯨꯗꯦ ꯑꯗꯨꯒ ꯌꯨꯝ ꯌꯨꯝ ꯐꯂꯑꯒ ꯅꯣꯡ ꯌꯥꯝ ꯆꯨꯨꯔꯒ ꯂꯩꯕ ꯋꯥꯅꯤꯗ ꯅꯣꯡ ꯆꯨꯕꯒꯤ ꯏꯁꯤꯡ ꯂꯩꯥꯏꯔꯒ ꯂꯩꯕ ꯋꯥꯅꯤꯗ
ꯎꯝ ꯅꯣꯡ ꯆꯨꯕꯗꯁꯨ ꯈꯔ ꯐꯩꯅꯦ ꯑꯩꯈꯣꯏꯒꯤ ꯀꯩꯅꯣ ꯈꯔꯗꯤ ꯏꯪꯉꯦꯕ ꯑꯗꯣ ꯁꯥꯃꯟꯕ ꯀꯣ
ꯎꯝ
ꯃꯊꯟꯇ ꯂꯩꯕ ꯅꯨꯡꯉꯥꯏꯇ꯭ꯔꯕꯣ
ꯎꯝ ꯅꯨꯡꯉꯥꯏꯗꯕꯒꯤ ꯀꯣꯜ ꯇꯧꯔꯦ ꯍꯥꯏꯁꯦ
ꯄꯤꯁꯗꯤ ꯂꯩꯕꯅꯦ ꯑꯗꯣ ꯑꯩꯈꯣꯏ ꯏꯊꯟꯊꯟꯇ ꯂꯩꯕꯗꯣ
ꯎꯝ ꯋꯥꯔꯤ ꯁꯥꯅꯤꯡꯉꯥꯏꯁꯨ ꯂꯩꯇꯦ ꯉꯥꯡꯅꯤꯡꯕ ꯃꯇꯝꯗꯁꯨ ꯉꯥꯡꯅꯕ ꯃꯤ ꯂꯩꯇꯦ ꯑꯗꯨꯒ ꯈꯪꯗꯦꯗ ꯑꯗꯨꯝ ꯈꯔꯗꯤ ꯕꯣꯔꯤꯡ ꯇꯧꯕꯅꯤꯗ
ꯑꯣ
ꯐꯕ ꯑꯃꯝꯇꯪꯁꯨ ꯂꯩꯌꯦ ꯅꯨꯡꯉꯥꯏꯅꯕ ꯑꯇꯪꯁꯨ ꯂꯩꯑ
ꯅꯣꯏ ꯁꯥꯏꯗ ꯑꯣꯏꯅ ꯀꯣꯜ ꯇꯧꯔꯗꯤ ꯕꯣꯔꯤꯡꯗꯤ ꯇꯧꯔꯦꯗ
ꯇꯥꯏꯔꯤꯒꯤ ꯁꯥꯏꯔꯛ ꯄꯔꯤꯛ ꯄꯥꯕ ꯇꯜꯉꯥꯏꯗ ꯃꯤꯒꯤ ꯆꯦꯠ ꯄꯥꯕꯗꯤ ꯈꯔ ꯈꯔꯗꯤ ꯄꯥꯕ ꯌꯥꯏ ꯑꯗꯨꯕꯨ ꯅꯨꯡꯇꯤꯒꯤ ꯄꯥꯕꯨꯗꯤ ꯇꯂꯤ
ꯑ ꯅꯨꯡꯇꯤꯒꯤ ꯄꯥꯎꯕꯗꯣ ꯑꯁ ꯇꯝꯂꯤꯅꯦ ꯑꯩꯈꯣꯏꯁꯨ ꯉꯅꯨꯡꯁꯤ ꯊꯨꯣꯕꯥꯛ ꯆꯥꯄ꯭ꯔꯣ
ꯎꯝ ꯆꯠꯇꯦ ꯀꯣꯂꯦꯖꯁꯤ ꯆꯠꯂꯦ ꯑꯗꯨꯒ ꯎꯝ ꯀꯣꯂꯦꯖꯇ ꯊꯕꯛ ꯈꯔ ꯂꯩ ꯌꯒꯤ ꯆꯠꯂꯦ ꯑꯗꯨꯒ ꯕꯖꯥꯔ ꯆꯠꯂꯦ ꯑꯃꯨꯛ ꯍꯜꯂꯛꯑꯦ ꯌꯨꯝꯗ
ꯑ ꯀꯔꯤ ꯀꯔꯤ ꯂꯧꯕ
ꯖꯔ ꯂꯥꯎ
ꯑꯥ
ꯎꯝ ꯃꯤꯒꯤ ꯁꯨꯝ ꯃꯇꯦꯡ ꯄꯥꯡꯕꯅꯤꯗ ꯃꯤꯒꯤ ꯌꯨꯅꯤꯐꯣꯔꯝꯒꯨꯝꯕ ꯂꯧꯕꯗꯣ ꯌꯖꯨꯅꯤꯔꯁꯤꯡꯀ ꯃꯣꯏꯗꯁꯣꯏꯗ ꯂꯥꯛ ꯎꯝ ꯁꯣꯏꯗ ꯂꯥꯛꯄꯗꯣ ꯑꯍꯥꯟꯕ ꯑꯣꯟꯕꯒꯤ ꯕꯖꯥꯔꯁꯨ ꯆꯠꯄ ꯍꯩꯇꯦ ꯑꯗꯨꯗꯒꯤ
ꯎꯝ ꯑꯩꯈꯣꯏꯁꯨ ꯀꯩꯅꯣ ꯏꯃꯥꯈꯣꯏ ꯑꯍꯨꯝ ꯈꯛꯇ ꯂꯩꯕꯤꯀꯣ ꯕꯣꯔꯤꯡꯗꯤ ꯆꯨꯗ
ꯑꯣ ꯂꯥꯛꯀꯦ ꯌꯥꯕ꯭ꯔꯣ ꯍꯥꯏꯕꯗꯤ ꯑꯥ
ꯀꯔꯤ
ꯂꯥꯛꯀꯦ ꯍꯥꯏꯕ ꯊꯕꯛ ꯁꯨꯅꯤꯡꯉꯥꯏ ꯍꯥꯏꯕꯗꯤ ꯅꯣꯡꯃꯒꯨꯝꯕ
ꯂꯅ ꯆꯍꯟꯕꯤꯗꯨ ꯀꯣ
ꯗꯤꯄꯦꯟꯁ ꯑꯣꯟ ꯃꯥꯏꯃ ꯍꯥꯏꯥꯏꯕꯖ
ꯀꯔꯤꯕꯥ
ꯑꯦ ꯑꯗꯨꯝ ꯐꯥꯒꯤ ꯇꯧꯕꯅꯤꯗ
ꯈ꯭ꯔꯦꯗꯤꯠ ꯑꯗꯨꯝ ꯀꯩꯅꯣ ꯂꯩꯗꯣꯏꯕ ꯆꯠꯇꯕꯤꯗ ꯑꯃꯨꯛꯀ ꯅꯣꯏ ꯁꯥꯏꯗꯅ ꯊꯤꯔꯒ ꯀꯩꯅꯣ ꯇꯧꯔꯀꯅꯤ
ꯑꯁ ꯊꯤꯕ ꯃꯤ ꯂꯩꯔꯦꯗꯤ ꯈꯔꯁꯨ ꯐꯔꯦ ꯑꯗꯨꯕꯨ ꯊꯤꯅꯤꯡꯉꯥꯏ ꯃꯤ ꯂꯩ ꯣꯏ ꯑꯩꯗꯤ ꯅꯨꯄꯤꯕꯨ ꯁꯨꯈꯪ ꯈꯪꯗꯦ ꯍꯥꯏꯕꯗꯤ ꯀꯣꯜ ꯇꯧꯅꯤꯡꯉꯥꯏꯀꯣ
ꯎꯝ
ꯑꯗꯨꯒ
ꯑꯣ ꯂꯣꯏ ꯕꯤꯖꯤ ꯑꯣꯏꯅꯤ ꯃꯥ ꯃꯥꯒꯤ ꯀꯩꯅꯣ ꯃꯥ ꯃꯥꯒꯤ ꯁꯥꯏꯗꯣ ꯀꯣ ꯇꯧꯔꯒ ꯂꯩꯔꯦꯅꯦ ꯑꯩꯈꯣꯏꯗꯤ ꯑꯗꯨꯝ ꯐ꯭ꯔꯤꯗꯀꯣ
ꯂꯦꯐ ꯑꯣꯚꯔꯁꯤꯡꯅꯤꯅꯦ ꯑꯗꯨꯗꯤ ꯑꯩ ꯑꯩꯒꯨꯝꯕꯨꯗꯤ
ꯑꯥ
ꯑ ꯑ ꯍꯥꯏꯌꯦ
ꯍꯣꯏ ꯆꯞ ꯃꯥꯟꯅꯩ ꯑꯩꯅ
ꯑ ꯐꯔꯦꯅ ꯐꯥꯔꯦꯗ ꯍꯥꯏ ꯅ
ꯎꯝ
ꯎ
ꯎꯝ ꯁ ꯀꯥꯏ ꯅꯪꯝꯕ ꯀꯂꯦꯖ ꯍꯥꯏꯕꯅꯦ ꯇꯌꯥꯗ ꯇꯝꯃꯤ
ꯑꯦ ꯑꯩꯔ
ꯎꯝ
ꯊ ꯊꯠ ꯃꯗꯥ ꯍꯧꯕꯤ
ꯊꯔꯠ ꯁꯤꯃꯤꯁꯇꯔ
ꯍꯥ
ꯑꯣ ꯑꯩ ꯇꯣꯛꯄꯒ ꯀꯩꯅꯣ ꯑꯩꯁꯨ ꯊꯥꯔꯠ ꯁꯦꯃꯤꯁꯇꯔꯒꯤ ꯇꯣꯛꯈ꯭ꯔꯦꯅꯦ ꯂꯥꯁ ꯍꯌꯥꯔ ꯂꯥꯁ ꯍꯖꯔꯗꯣ ꯎꯝ
ꯀꯩꯒꯤ ꯀꯩ ꯃꯔꯝꯒꯦ ꯍꯥꯏꯕ
ꯄꯩꯁꯥ ꯂꯩꯇꯕ
ꯏꯁ ꯐꯒ ꯇꯅꯗ ꯑꯩ ꯂꯩꯗꯨꯁꯨ ꯑꯗꯨꯝ ꯇꯝꯊꯠꯄ ꯌꯥꯏꯌꯦꯩꯅ
ꯌꯥꯗ꯭ꯔꯦ ꯂꯥꯞꯄ ꯀꯞ ꯆꯠꯊꯣꯛ ꯆꯠꯁꯤꯟꯕꯗꯣ
ꯑꯣ ꯑꯣ ꯑꯣ ꯑꯣ
ꯀꯤꯂꯣꯃꯤꯇꯔꯁꯤ ꯆꯥꯃ ꯆꯥꯃ ꯍ ꯂꯩꯦ ꯍꯣꯏ ꯆꯠꯅꯤꯡꯅꯦ ꯆꯠꯄꯗꯣ ꯋꯥꯟ ꯐꯤꯐꯇꯤ ꯁꯨꯏꯔ
ꯎꯝ ꯍꯥꯏꯕꯗꯤ ꯑ ꯍꯧꯖꯤꯛ ꯂꯩꯔꯗꯤ ꯑꯗꯨꯝ ꯍꯧꯖꯤꯛ ꯃꯇꯝ ꯊꯝꯕ ꯌꯥꯏꯌꯦꯅ ꯍꯥꯏꯕꯗꯤ ꯌꯥꯝ ꯁꯦꯡꯕꯗꯤ ꯑꯣꯏꯗꯦꯑꯕ ꯍꯧꯖꯤꯛꯇꯤ
ꯎꯝ
ꯇꯝꯊꯕꯅ ꯐꯕꯅꯤꯀꯣ
ꯇꯈ꯭ꯔꯦ
ꯑꯗꯨꯝ ꯀꯟꯇꯤꯅ꯭ꯌꯨ ꯇꯧꯑꯣ ꯍꯥꯏꯕ ꯋꯥꯅꯤꯗ ꯃꯛ ꯍꯧꯥꯎꯔꯁꯨ
ꯎꯝ ꯌꯦꯅꯕ ꯇꯥꯥꯏ
ꯌꯦꯡꯅꯕ ꯅꯠꯇꯦ ꯇꯧꯒꯦ ꯍꯥꯏꯌꯣ
ꯇꯤꯟꯒꯅꯤꯂ
ꯁꯤꯜ ꯂꯥꯎ ꯆꯠꯄ꯭ꯔꯣ
ꯑ
ꯎꯝ
ꯃꯥꯗꯨꯅ ꯀꯩꯅꯣ ꯐꯧꯒꯤ ꯂꯥꯎꯗꯀꯣ ꯆꯠꯄ ꯑꯩꯅ ꯀꯩꯅꯣ ꯑꯩꯈꯣꯏꯕꯥꯆꯧꯒꯤ ꯐꯥꯔꯝꯗꯨꯒ
ꯑꯣ
ꯑꯞꯄ ꯒꯥꯁ ꯀꯥ ꯇꯥꯔꯗꯨꯣ
ꯑꯣ ꯍꯣꯏ ꯍꯣꯏ ꯍꯣꯏ ꯏꯁ ꯅꯤꯡꯊꯧꯅꯥ ꯌꯥꯝ ꯐꯕ ꯃꯥꯜꯂꯦ ꯀꯣ
ꯅꯣꯏ ꯅꯣꯏꯔꯣꯗꯤ ꯑꯗꯨꯃꯥꯏꯅ ꯇꯧꯕꯅꯦꯍꯦ
ꯈꯨꯟꯗ ꯂꯩꯔꯗꯤ ꯈꯨꯟꯗ ꯂꯩꯔꯗꯤ ꯑꯩꯁꯨ ꯑꯗꯨꯝ ꯊꯕꯛ ꯇꯧꯔꯒ ꯂꯩꯔꯝꯅꯤ ꯑꯥꯎ ꯄꯥꯏ ꯂꯩꯇꯃꯤꯒ
ꯑꯣ ꯑꯗꯨꯗꯤ ꯑꯩ ꯋꯥꯏ ꯃꯦꯇ꯭ꯔꯦꯅꯤꯅꯦ
ꯑꯩꯁꯨ ꯅꯠꯇꯦꯍꯦ ꯀꯩꯅꯣ ꯌꯥꯝ ꯍꯩꯗꯤ ꯍꯩꯌꯦ ꯍꯥꯏꯕ ꯗꯤ ꯅꯠꯇꯦ ꯑꯗꯨꯕꯨ
ꯎꯝ ꯊꯕꯛ ꯊꯕꯛ ꯑ ꯊꯕꯛꯇꯤ ꯀꯣ ꯑꯗꯨꯝꯕꯅꯦꯕ ꯑꯁ ꯆꯤꯡꯗ ꯂꯩꯕꯅꯤꯅ ꯎꯄꯥꯏ ꯂꯩꯇꯦ
ꯆꯤꯡꯃꯤꯗꯤ ꯊꯕꯛ ꯆꯠꯄ꯭ꯔꯣ ꯍꯥꯏꯕ ꯇꯥꯔꯦꯀꯣ
ꯎꯝ ꯀꯩꯅꯣꯅꯦ ꯑꯁ ꯊꯕꯛ ꯁꯨꯗ꯭ꯔꯗꯤ ꯆꯥꯅꯤꯡꯉꯥꯏ ꯐꯪꯗꯦꯕ ꯑꯗꯨꯗ
ꯃꯇꯝꯗꯣ ꯌꯥꯝ ꯀꯩꯅꯣ ꯇꯧꯕꯅꯤ ꯔꯁ ꯇꯧꯕꯅꯤ ꯑꯩꯈꯣꯏꯒꯤꯗꯤ ꯑ ꯆ ꯀꯤ ꯊꯕꯛ ꯑꯃꯨꯛ ꯂꯩꯒꯅꯤ ꯌꯨꯠꯀꯤ ꯑꯃꯨꯛ ꯂꯩꯒꯅꯤ ꯀꯣ ꯑꯁ ꯈꯨꯟꯒꯤ ꯑꯃꯨꯛ ꯂꯩꯔꯤꯅꯤ ꯑꯗꯨ ꯆꯠꯄ ꯑꯩꯈꯣꯏꯗꯤ ꯏꯃꯥ ꯍꯣꯏꯗꯣ ꯍꯅꯨ ꯈ꯭ꯔꯦ ꯑꯗꯣ ꯉꯝꯗꯣꯀꯣ ꯑꯗꯣ ꯆꯥꯛꯀꯤ ꯊꯕꯛ ꯂꯩꯔꯗꯤ ꯑꯩ ꯆꯥꯛꯀꯅꯤ ꯖꯣꯕ ꯀꯥꯔꯒꯤ ꯂꯩꯔꯗꯤ ꯑꯩ ꯁꯤ ꯀꯅꯤ ꯑꯩ ꯈ ꯊꯔ ꯆꯠꯗꯦꯕ
ꯎꯝ ꯎꯝ
ꯂꯧ ꯑꯃꯨꯛ ꯆꯥꯈꯗꯤ ꯑꯩ ꯆꯠꯂꯨꯅꯤ ꯄꯥꯏꯔ ꯅꯨꯄꯥ ꯄꯨꯟꯁꯤꯁꯤꯀꯣ
ꯅꯤꯗ ꯍꯥꯏꯕꯗꯤ ꯌꯨꯝꯗ ꯂꯥꯛꯑꯗꯤꯀꯣ
ꯎꯝ
ꯑꯩꯈꯣꯏꯁꯨ ꯅꯨꯄꯥ ꯂꯩꯕ ꯑꯩꯈꯣꯏꯁꯨ ꯅꯨꯄꯥ ꯂꯩꯇꯕꯒꯤ ꯌꯨꯝ ꯆꯠꯂꯗꯤ ꯅꯨꯄꯤ ꯑꯣꯏꯔꯁꯨ ꯑꯗꯨꯝ ꯅꯨꯄꯥꯒꯤ ꯊꯕꯛ ꯁꯨꯒꯤ ꯀꯩꯅꯣ
ꯑꯩꯈꯣꯏꯁꯨ ꯅꯨꯄꯤꯗꯣ ꯑꯩꯈꯣꯏ ꯏꯆꯦ ꯑꯃꯈꯛꯇ ꯂꯩꯕꯗꯣ
ꯑ
ꯌꯨꯝ ꯄꯥꯟꯕꯗꯣ ꯈꯔꯥ ꯉꯟꯕꯀꯣ ꯑꯗꯨꯒꯤ ꯅꯨꯄꯤꯒꯤ ꯊꯕꯛꯁꯨ ꯇꯧꯋꯤꯗꯣ ꯏꯃꯥꯗꯣ
ꯑꯣ ꯍꯥꯁꯕꯥꯟꯗ ꯅꯪꯁꯨ ꯍꯥꯁꯕꯦꯟꯗ ꯃꯦꯇ꯭ꯔꯤꯌꯥꯣ ꯍꯥꯏꯕ ꯇꯥꯔꯦꯀꯣ ꯑꯗꯨ
ꯈꯪꯗ꯭ꯔꯦ ꯅꯪꯒꯤ ꯑꯣꯏꯕ꯭ꯔꯥ ꯗꯣ ꯀꯩꯅꯣ ꯏꯃꯥ ꯍꯣꯏꯗ ꯂꯧ ꯆꯠ ꯆꯠꯄꯗꯣ ꯈꯔꯥ ꯊꯦꯡꯅ ꯍꯜꯂꯗꯤ ꯑꯩꯅ ꯆꯥꯛ ꯌꯦꯟꯁꯥꯡ ꯊꯣꯡꯉꯥꯅꯤ
ꯑꯥ
ꯇꯟ꯭ꯔꯁꯨ ꯎꯄꯥꯏ ꯂꯩꯇꯕ
ꯎꯝ ꯉꯔꯥꯡ ꯉꯔꯥꯡ ꯅꯠꯇꯕ ꯉꯔꯥꯡꯒꯤ ꯑꯃꯗꯨ ꯀꯔꯤꯔ ꯈꯪꯗꯦ
ꯀ꯭ꯔꯤ
ꯑ ꯉꯔꯥꯡꯁꯨ ꯅꯠꯗꯕ ꯂꯥꯁ ꯌꯦꯁꯇꯦꯔꯗꯥꯏ ꯑ ꯑꯩꯗꯣ ꯎ ꯉꯔꯥꯡ ꯅꯠꯇꯦ
ꯑꯣ
ꯑꯩꯗꯣ ꯐꯨꯠꯕꯣꯜ ꯁꯥꯟꯅꯕ ꯆꯠꯄꯀꯣ ꯑ ꯍꯣꯏ ꯑꯩꯩꯗꯣ ꯑ ꯑꯥꯔꯕꯤ ꯁꯤ ꯁꯤꯒꯤ ꯌꯨꯠ ꯒꯨꯝꯕꯁꯤꯡꯒꯤꯀꯣ ꯎ ꯇꯔꯐꯗ ꯎꯝ ꯍꯤꯌꯥꯏ ꯇꯔꯐꯗ ꯁꯅꯥꯕ ꯆꯥꯠꯄ
ꯎꯝ
ꯑꯗꯨꯒꯤ ꯑ ꯊꯕꯛ ꯑꯃꯇꯥ ꯁꯨꯗꯕꯒꯤꯀꯣ ꯂꯤꯗ ꯂꯩꯔꯒ ꯐꯨꯠꯕꯣꯜ ꯁꯥꯟꯅꯕꯗꯣ ꯀꯟꯅꯗꯤ ꯁꯥꯟꯅꯗꯦꯕ ꯊꯥꯕꯛꯁꯨ ꯍꯥ ꯅꯥꯠꯇꯦ ꯅꯥꯠꯇꯦ ꯁꯨ ꯁꯨꯕꯗꯣ ꯑꯝꯇꯥ ꯁꯨꯗꯕꯒꯤ ꯍꯥꯏꯕ ꯇꯥꯔꯦꯀꯣ
ꯑ
ꯑꯗꯨꯒꯤ ꯎꯝ ꯌꯥꯝ ꯍꯦꯟꯅ ꯑꯩ ꯋꯥꯕ ꯍꯥꯏꯕ ꯇꯥꯔꯦ
ꯎꯝ ꯑ ꯋꯥꯔꯥꯝꯒꯅꯤ